ꯇꯕ꯭ꯔꯥ?
ꯁꯦꯡꯅ ꯇꯥꯕ꯭ꯔꯣ?
ꯎꯝ ꯇꯥꯏꯌꯦ ꯇꯥꯏꯌꯦ ꯅꯪꯗꯤ꯫
ꯄꯤꯛꯅ ꯇꯥꯥꯏꯌꯦ ꯫
ꯄꯤꯛꯅ꯫
ꯑꯥꯎ
ꯉꯍꯥꯛ ꯂꯩ ꯑꯗꯤ ꯀ ꯀꯟꯅ ꯇꯥꯔꯅꯤ ꯀꯩꯗꯧꯔꯤꯅꯣ
ꯀꯩꯗꯧꯔꯤꯅꯣ?
ꯀꯩꯝꯇ ꯇꯧꯗꯦ ꯑꯩꯗꯤ ꯅꯪꯗꯤ꯫
ꯊꯕꯛ ꯍꯜꯂꯛ ꯗ ꯉꯥꯏꯔꯤꯌꯦ
ꯑꯁ ꯃꯤꯗꯤ ꯄꯣꯊꯥꯅꯤꯡꯉ ꯃꯠ
ꯑꯩ ꯊꯕꯛ ꯍꯜꯂꯛꯄꯗ ꯉꯥꯏꯔꯤꯌꯦ꯫
ꯑꯣ ꯑꯗꯨ ꯋꯥꯗꯨ ꯔꯣ ꯊꯕꯛ ꯁꯨꯕꯗꯣ ꯄꯣꯊꯥꯅꯤꯡꯗꯦꯕ ꯫
ꯋꯥꯔꯁꯨ ꯋꯥꯔꯁꯨ ꯋꯥꯅ ꯇꯧꯔꯤꯅꯦ꯫
ꯐꯒꯤꯅꯤꯗ ꯐꯣꯟꯗꯥ ꯋꯥꯔꯤ ꯁꯥꯟꯅꯕꯕꯨ ꯋꯥꯕ꯭ꯔꯥꯅꯦ ꯅꯠꯇ꯭ꯔꯣ꯫
ꯋꯥꯏꯍꯦ ꯍꯥꯏꯗꯣꯛ ꯍꯥꯏꯅꯤꯡꯉꯥꯏ ꯂꯩꯗ꯭ꯔꯗꯤ ꯋꯥꯕꯅꯤꯍꯦ꯫
ꯑꯩ ꯑꯩꯅ ꯈꯥꯏꯔꯛꯀꯦ ꯗꯨꯗꯤ꯫
ꯍꯥꯏꯔꯛꯑꯣ ꯍꯥꯏꯅꯤꯡꯕꯈꯩ ꯍꯥꯏꯔꯛꯑꯣ꯫
ꯍꯣꯏ ꯅꯪ ꯅ ꯅꯪꯒꯤ ꯂꯩ ꯅꯪ ꯒꯤ ꯂꯩꯐꯝꯗ ꯂꯩꯐꯝꯗꯣ
ꯑ ꯅꯪꯉꯣꯟꯗ ꯌꯧꯔꯕꯣ
ꯍꯣꯏ ꯌꯧꯔꯛꯑꯦ ꯍꯦꯟꯅ ꯄꯥꯎ ꯄꯤꯔꯛꯇ꯭ꯔꯣ ꯅꯪꯉꯣꯟꯗ꯫
ꯗꯨꯃꯛꯇꯤ ꯍꯥꯏꯔꯛꯇꯦꯗꯥ
ꯑꯗꯨꯗꯤ ꯅꯪ ꯅꯪ ꯑꯣꯏꯔꯝꯃꯣꯏ ꯑꯗꯨꯗꯤ ꯃꯤ ꯑꯇꯣꯞꯄ ꯑꯣꯏꯔꯝꯅꯤ꯫
ꯂꯣꯏꯔꯦꯍꯦ ꯑꯗꯨꯗꯤ ꯫
ꯍꯣꯏ ꯂꯣꯏꯔꯦ꯫
ꯆꯥꯛ ꯏꯁꯤꯡ ꯊꯣꯡꯉꯕꯣ꯫
ꯊꯣꯡꯅꯔꯤꯌꯦ ꯃꯤꯅ ꯊꯣꯡꯉꯔꯒ ꯂꯩꯌꯦꯕ ꯍꯧꯖꯤꯛ꯫
ꯑꯣ ꯅꯪꯗꯤ ꯊꯣꯡꯗꯕ꯫
ꯑꯩꯅ ꯆꯥꯛ ꯊꯣꯡꯕ ꯑꯩ ꯗꯗꯥꯅ ꯏꯟꯁꯥꯡ ꯊꯣꯡꯕ꯫
ꯏꯁ ꯅꯩꯔꯦꯍꯦ꯫
ꯑꯩꯈꯣꯏꯗꯤ ꯏꯆꯥꯟꯅꯨꯄꯤ ꯈꯣꯏ ꯂꯣꯏ ꯇꯧꯋꯤꯗ꯫
ꯅꯆꯥꯟ ꯅꯣꯏ ꯅꯣꯏ ꯅꯆꯥꯟꯁꯦ ꯄꯪꯕꯒꯤꯅꯦ꯫
ꯏꯆꯟ ꯅꯨꯄꯤ ꯈꯣꯏꯅ ꯏꯟꯖꯥꯡ ꯑꯩꯅ ꯏꯟꯖꯥꯡ ꯄꯨꯔꯛꯄ ꯃꯣꯏꯅ ꯊꯣꯡꯕ꯫
ꯑꯁ ꯅꯪꯕꯨ ꯇꯧꯍꯟꯕ ꯇꯥꯕꯅꯦ ꯑꯁꯦꯕꯗꯤ꯫
ꯉꯁꯤ ꯑꯩ ꯕꯖꯥꯔꯗ ꯆꯠꯄꯗ ꯑ ꯊꯥꯡꯖꯤꯡ ꯊꯥꯡꯖꯤꯡ ꯌꯥꯝ ꯄꯨꯔꯛꯄꯅꯦ ꯉꯁꯤ꯫
ꯑꯣ꯫
ꯏꯕꯨꯡꯉꯣ ꯑꯁ ꯁꯣꯝꯗꯁꯨ ꯂꯥꯛꯑꯣ ꯑꯩꯒꯤꯁꯨ ꯂꯩꯕꯤꯌꯣ ꯀꯥꯏꯅ ꯂꯥꯎꯔꯔꯄꯅꯦ ꯑꯩꯉꯣꯟꯗ꯫
ꯑꯗꯨꯃꯥꯏꯅ ꯂꯧꯕꯗꯣ ꯏꯀꯥꯏꯌꯦꯀꯣ꯫ ꯃꯤ ꯑꯃꯗꯨ ꯂꯥꯎ ꯃꯤ ꯍꯩ ꯍꯩꯗꯤ ꯅꯨꯡꯉꯥꯏꯇꯦꯕ ꯃꯤ ꯃꯣꯏ ꯃꯤꯌꯥꯝꯅ ꯂꯥꯎꯔꯛꯄꯗ꯫ ꯑꯩꯈꯣꯏ ꯃꯤ ꯃꯉꯣꯟ ꯃꯤ ꯑꯃꯛꯇ ꯃꯤ ꯑꯃ ꯑꯩꯉꯣꯟꯗꯒꯤ ꯂꯧꯅꯤꯅ꯫
ꯃꯠ ꯃꯊꯪꯗꯗꯤ ꯄꯨꯜꯂꯞ ꯂꯩꯒꯗꯕ ꯃꯐꯝꯗꯨꯗꯀꯣ ꯑꯃꯃꯝ ꯈꯛꯇꯪ ꯂꯧꯔꯦ ꯍꯥꯏꯔꯒ ꯂꯧ ꯆꯠꯇꯣꯏꯅꯦ ꯃꯊꯪꯗꯗꯤ꯫
ꯑꯗꯨꯒ ꯃꯥ ꯂꯝꯕꯤꯗ ꯂꯦꯞꯄꯒ꯫ ꯑ ꯀꯣ ꯇꯨꯠꯄꯦꯁꯒꯨꯝꯕ ꯒꯣꯖꯤꯂꯥ ꯒꯨꯝꯕ ꯌꯣꯜꯂꯣ ꯌꯣꯜꯂꯒ ꯂꯩꯕꯁꯤꯡꯗꯣ꯫
ꯑꯪ꯫
ꯑꯁ ꯇꯥꯃꯣ ꯇꯥꯃꯣ ꯑꯩ ꯑꯩ ꯑꯩꯒꯤꯁꯨ ꯂꯧꯕꯤꯌꯣ ꯁꯤꯅ ꯂꯥꯁꯅꯦ ꯑꯩ ꯂꯣꯏꯁꯤꯜꯂꯒꯦ ꯀꯥꯏꯅ ꯅꯨꯡꯉꯥꯏꯇ꯭ꯔꯦꯅ ꯉꯁꯥꯏꯗꯣ ꯇꯨꯠꯄꯦꯁ ꯑꯅꯤ ꯂꯩꯌꯦ ꯑꯩ꯫
ꯑꯥꯎ ꯃꯤ ꯅꯨꯡꯁꯤ ꯈꯪꯉꯦꯍꯦ ꯑꯗꯨꯗꯤ꯫ ꯄꯨꯛꯆꯦꯜ ꯄꯨꯛꯆꯦꯜ ꯌꯥꯝ ꯆꯥꯎꯕ ꯖꯥꯠꯅꯤꯅꯦ꯫
ꯍꯣꯏ ꯑꯩꯗꯤ ꯑꯋꯥꯕꯁꯤꯡ ꯑꯦ ꯇꯣꯜꯂ ꯇꯥꯜꯂꯕꯁꯤꯡꯕꯨ ꯑꯩꯗꯤ ꯀꯜꯂ ꯀꯟꯅꯤꯡꯉꯦ꯫ ꯃꯇꯦꯡ ꯄꯥꯡꯅꯤꯡꯉꯦ ꯍꯥꯏꯕ꯫
ꯍꯣꯏ ꯈꯟꯒꯗꯕꯅꯤ ꯑꯗꯨꯃꯥꯏꯅꯀꯣ꯫
ꯑꯗꯨ ꯑꯩꯒꯤ ꯍꯣꯕꯤꯅꯦ꯫
ꯌꯥꯏ ꯐꯩ ꯑꯗꯨꯗꯤ ꯄ꯭ꯔꯤꯊꯤꯕꯤꯗ ꯈ꯭ꯋꯥꯏ ꯎꯝ ꯍꯨꯝ ꯇꯧꯑꯣ ꯇꯧꯔꯣ ꯇꯧꯔꯣ ꯇꯧꯑꯣ꯫
ꯅꯣꯏꯗꯤ ꯆꯥꯛ ꯏꯁꯤꯡ ꯊꯣꯡꯉꯕꯣ꯫
ꯉꯁꯤꯁꯤꯁꯦ ꯀꯔꯤ ꯀꯔꯤ ꯀꯔꯤ ꯀꯔꯤ꯫ ꯊꯣꯡꯕꯗꯤ ꯊꯣꯡꯉꯒ ꯂꯩꯈ꯭ꯔꯦ꯫ ꯀꯔꯤ ꯌꯦꯟꯖꯥꯡꯠꯅꯣ ꯍꯥꯏꯕꯗꯤ ꯑꯩꯗꯤ ꯈꯪꯗ꯭ꯔꯦ ꯑꯩ ꯍꯧꯖꯤꯛꯇ ꯂꯥꯛꯄ
ꯑꯣ ꯑꯣ꯫
ꯑꯣꯏꯕꯅꯤꯅꯀꯣ
ꯅꯣꯏ ꯅꯣꯏ ꯅꯥꯎꯄꯤꯅ ꯊꯣꯡꯕ
ꯍꯣꯏ ꯏꯅꯦ ꯈꯣꯏꯁꯨ ꯂꯩꯗ ꯈꯣꯏ ꯃꯤ ꯌꯥꯝ ꯂꯩꯌꯦ
ꯃꯤ ꯌꯥꯝꯕꯅ ꯐꯕꯅꯤ ꯍꯜꯂꯣ ꯇꯥꯏꯀꯣ
ꯇꯥꯏ ꯇꯥꯏ ꯇꯥꯏ
ꯑꯣ
ꯇꯥꯏ ꯇꯥꯏ ꯅꯪꯗꯤ ꯇꯥꯕ ꯅꯠꯇ꯭ꯔꯣ
ꯑꯧ ꯇꯥꯏꯌꯦ ꯇꯥꯏꯌꯦ ꯉꯁꯥꯏ ꯅꯪ ꯈꯨꯝꯗ꯭ꯔꯕ ꯑꯗꯨꯒꯤ ꯅꯦꯠꯋꯥꯛꯅ ꯍꯥꯏꯅ ꯈꯟꯕ
ꯌꯥꯝ ꯂꯥꯡꯕ꯭ꯔ ꯑꯩꯉꯣꯟꯗ
ꯈꯥꯂꯥꯡꯗꯦꯡ ꯌꯥꯝ ꯂꯥꯡꯗꯦꯗ ꯈꯤꯇꯪ ꯂꯥꯡꯕꯗꯤ ꯌꯥꯏꯗ ꯀꯥꯏꯗꯦꯗ ꯅꯪꯅꯅꯦ ꯌꯥꯗꯕꯗꯤ
ꯈꯣꯟꯖꯦꯜꯗꯣ ꯌꯥꯝ ꯄꯤꯛꯅ ꯇꯥꯏ ꯑꯩ
ꯍꯧꯖꯤꯛꯇꯤ
ꯍꯧꯖꯤꯛꯁꯨ ꯄꯤꯛꯅ ꯇꯥꯏꯌ‌ꯦ ꯉꯥꯛ ꯉꯥꯛꯇꯪ ꯉꯥꯏꯈꯣꯀꯣ ꯁꯦꯀꯦꯟ ꯑꯅꯤ ꯈꯇꯥ ꯑꯩ ꯕ꯭ꯂꯨꯇꯨꯠ ꯑꯣꯐ ꯇꯧꯈꯤꯒꯦꯕ
ꯍꯣꯏ ꯍꯣꯏ
ꯍꯩꯠꯆꯥ
ꯌꯔꯕꯣ
ꯑꯣ ꯇꯥꯔꯕꯣ
ꯍꯣꯏ ꯇꯥꯔꯦ ꯇꯥꯔꯦ
ꯀꯟꯅ ꯇꯥꯕ꯭ꯔꯣ
ꯗꯨꯝ ꯌꯥꯏ ꯍꯣꯏ ꯌꯥꯝ ꯌꯥꯝ ꯌꯥꯝ ꯀꯟꯕꯗꯤ ꯅꯠꯇꯦ ꯑꯗꯨ ꯍꯧꯖꯤꯛꯀꯤꯅ ꯌꯥꯝ ꯍꯥꯏꯗꯤ ꯉꯁꯥꯏꯗꯤ ꯈꯤꯇꯪ ꯂꯥꯞꯄꯦꯕꯀꯣ
ꯑꯣ
ꯍꯧꯖꯤꯛꯗꯤ ꯑꯗꯨꯝ ꯌꯥꯏ
ꯍꯧꯖꯤꯛꯅ ꯌꯥꯝ ꯅꯛꯅ ꯇꯥꯕ
ꯎꯝ ꯑꯗꯨꯅꯦ
ꯆꯥꯛ ꯆꯥꯕ ꯀꯧꯕꯀꯣ
ꯑꯣ ꯑꯣ ꯑꯣ
ꯆꯥꯛ ꯆꯥꯕ ꯂꯥꯛꯑꯣꯅ ꯀꯧꯕ
ꯑꯗꯨ ꯈꯤꯇꯪ ꯇꯥꯏꯌꯦ ꯑꯩꯁꯨ ꯌꯥꯏꯗ ꯈꯨꯡꯃ‌ꯣꯗ ꯑꯩꯅ ꯅꯪꯕꯨ ꯍꯨꯜꯂꯛꯑꯒ ꯐꯨꯒꯗꯕꯁꯨ ꯅꯠꯇꯦ
ꯍꯣꯏ ꯑꯦꯛꯁꯟ ꯈꯗ ꯅ‌ꯦ ꯇꯧꯏꯁ‌ꯦ
ꯎꯌ‌ꯦꯍꯦ ꯅꯪꯅ ꯇꯧꯋꯦ ꯑ‌ꯩꯛꯁꯟꯗ‌ꯣ ꯅꯈꯨꯠꯇ‌ꯣ
ꯆꯠꯂꯣ ꯆꯠꯂꯣ ꯍꯥꯏꯅ ꯇꯟꯊꯣꯛꯄꯗꯣ
ꯉꯥꯏꯈꯣꯗꯥ ꯅꯪ ꯉꯥꯏꯍꯛꯇꯗꯤ ꯋꯥꯔꯤ ꯁꯥꯟꯅꯈꯤꯁꯤꯗ ꯆꯥꯛ ꯌꯥꯝ ꯂꯥꯝꯕꯁꯨ ꯅꯠꯇꯔꯤꯌ‌ꯦ
ꯅꯪꯕꯨ ꯍꯥꯏꯕꯅꯤꯗ ꯑꯩꯗꯤ ꯅꯪꯕꯨ ꯍꯥꯏꯕꯅꯦ
ꯅ‌ꯪꯗꯤ ꯉꯁꯤ ꯅꯨꯃꯤꯠ ꯆꯨꯞꯄ ꯀꯗꯥꯏ ꯆꯠꯂꯦ ꯀꯗꯥꯏ ꯀꯗꯥꯏ ꯀꯣꯏꯊꯠꯂꯨꯔꯦ
ꯑꯁ ꯌꯨꯝꯗ ꯑꯗꯨꯝ ꯂꯩꯌꯦ ꯑꯗꯨꯒ ꯉꯥꯏꯍꯥꯛ ꯑ ꯕꯖꯥꯔ ꯆꯠꯂꯦ ꯏꯟꯁꯥꯡ ꯅꯥꯄꯤ ꯂꯧꯅꯕ ꯂꯩꯅꯕ ꯑꯗꯨꯒꯥꯥ ꯆꯠꯇꯦꯌ‌ꯦ ꯑꯩꯈꯣꯏꯗꯤ
ꯀꯔꯤ ꯀꯔꯤ ꯍꯣꯠꯅꯔꯤꯒꯦ ꯍꯧꯖꯤꯛꯀꯥꯟꯗꯤ
ꯑꯩꯈꯣꯏ ꯑꯉꯥꯡꯗꯨꯕꯨ ꯑꯩꯈꯣꯏ ꯑꯉꯥꯡ ꯃꯆꯥꯗꯨꯕꯨ ꯀꯔꯤ ꯍꯣꯠꯅꯅꯤ ꯂꯥꯏꯔꯤꯛ ꯇꯝꯗ꯭ꯔꯗꯤ
ꯀ꯭ꯂꯥꯁ ꯀꯌꯥ ꯀ꯭ꯂꯥꯁ ꯀꯌꯥꯅꯣ
ꯎꯝ ꯎꯝ ꯅꯪ ꯅꯪ ꯀꯌꯥ ꯀꯥꯅꯦꯅ ꯈꯜꯂꯤ ꯑꯝꯇ ꯍꯥꯏꯔꯛꯑꯣꯅꯦ
ꯕꯤ ꯑꯦ ꯂꯣꯏꯁꯜꯂꯝꯃꯅꯤ
ꯑꯁ ꯅꯪꯗꯤ ꯅꯪꯗꯤ
ꯑꯩꯗꯤ ꯃꯥꯁ ꯇꯔ ꯀꯩ ꯀꯥ ꯂꯣꯏ ꯂ‌ꯣꯏꯁꯤꯜꯂꯦ
ꯑꯗꯣ ꯍꯧꯖꯤꯛꯅ ꯀꯩꯗꯧꯕ
ꯍꯧꯖꯤꯛꯅ ꯑꯩ ꯍꯤꯞꯄꯤꯌꯦ
ꯑꯁ ꯊꯕꯛ ꯆꯠꯂꯦ ꯍꯥꯏꯕꯗꯣ ꯑꯩ ꯑꯗꯨꯒꯤꯅꯦ ꯍꯪꯕꯗꯣ ꯂꯩꯔꯦꯍꯦ
ꯊꯕꯛ ꯆꯠꯄꯗꯣ ꯑꯣꯐꯤꯁꯇ ꯆꯠꯄ
ꯋꯥ ꯋꯥ ꯍꯩ ꯁꯤꯗꯤ ꯌꯥꯏꯍꯦ ꯑꯣ ꯑꯣꯐꯤꯁꯇ ꯆꯠꯄ ꯌꯥꯏ ꯌꯥꯏ
ꯑꯦ
ꯑꯧ
ꯐꯣꯔꯦꯁꯀꯤ ꯃꯆꯥ
ꯐꯩ ꯐꯩ ꯐꯩ ꯇꯧꯒꯗꯧꯕꯅꯤ ꯄꯨꯟꯁꯤ ꯍꯥꯏꯕꯁꯦ ꯊꯕꯛ ꯌꯥꯎꯗ꯭ꯔꯗꯤ ꯍꯤꯡꯕ ꯉꯝꯃꯣꯏꯕꯀꯣ
ꯑꯧ
ꯇꯧꯒꯗꯧꯕꯅꯤ ꯇꯧꯒꯗꯧꯕꯅꯤ
ꯇꯧꯅꯕ ꯀꯟꯅ ꯍꯣꯠꯅꯧꯀꯣ
ꯍꯣꯏ ꯍꯣꯠꯅꯔꯤꯌꯦ ꯍꯣꯏ ꯍꯣꯠꯕ ꯇꯥꯔꯦ ꯅꯪ ꯅꯪꯅ ꯍꯥꯏꯔꯛꯄꯅꯤꯅ ꯑꯩ ꯀꯟ
ꯀꯟꯅ ꯍꯣꯠꯅꯧꯑꯣ
ꯍꯣꯏ ꯂꯔꯤꯛ ꯀꯟꯅ ꯄꯥꯕ ꯇꯥꯔꯦ
ꯀꯟꯅ ꯄꯥꯍꯧꯔꯣ ꯅꯠꯇꯗꯤ ꯅꯪ
ꯎꯝ ꯃꯤ ꯑꯣꯏꯔꯣꯏ ꯍꯥꯏꯌꯣ ꯍꯣꯏꯗ ꯆꯨꯝꯃꯦ ꯑꯗꯨꯗꯤꯀꯣ ꯍꯧꯖꯤꯛꯀꯥꯟꯒꯤ ꯃꯇꯝꯕꯨꯗꯤ ꯂꯥꯏꯔꯤꯛ ꯇꯝꯍꯧꯗ꯭ꯔꯗꯤ ꯍ
ꯅꯪꯗꯤ ꯀꯔꯤ ꯁꯕꯖꯦꯛꯅ ꯈ꯭ꯋꯥꯏꯗꯒꯤ ꯄꯥꯝꯕ꯭ꯔꯥ
ꯏꯪꯂꯤꯁ
ꯑꯣ
ꯏꯪꯂꯤꯁꯇꯤ ꯂꯥꯏꯌꯦꯅ ꯑꯇꯣꯞꯄꯗꯤ ꯑꯩꯈꯣꯏꯗꯤ ꯀꯣꯛꯗ ꯆꯪꯗꯦ
ꯃꯥꯟꯅꯩ ꯀꯣ
ꯑꯣ ꯅꯪꯁꯨ ꯏꯪꯂꯤꯁ ꯄꯥꯝꯕ꯭ꯔꯣ
ꯑ ꯒ꯭ꯔꯃꯔꯒꯤ ꯒ꯭ꯔꯃꯔꯒꯤ ꯀꯣꯏꯁꯟ ꯍꯪꯉꯛꯎꯔꯥ
ꯑꯁ ꯀꯣꯅ ꯍꯪꯉꯥꯛꯑꯣꯗ ꯑꯗꯨꯗꯤ ꯀꯣꯅ ꯍꯧꯖꯤꯛ ꯍꯪꯉꯗꯤ ꯌꯥꯔꯦꯅ ꯑꯗꯨꯒꯤꯅꯤꯗ ꯅꯣꯛꯀꯅꯨ
ꯑ
ꯅꯣꯛꯄꯁꯤꯕꯨ ꯌꯥꯝ ꯀꯥꯏꯔꯕꯅꯦ
ꯍꯣꯏ ꯑꯩ ꯅꯪ ꯅꯣꯛꯄꯨ ꯇꯥꯔꯒ ꯑꯩ ꯁꯥꯎꯅꯤꯡꯉꯦꯕ
ꯅꯪꯁꯤ ꯌꯥꯝ ꯁꯥꯎꯒꯟꯕ ꯃꯤ ꯑꯣꯏꯖꯥꯠꯂꯦ ꯑꯗꯨꯗꯤ
ꯈꯤꯇꯪ ꯍꯣꯏ ꯈꯤꯇꯪꯗꯤꯀꯣ ꯅꯪ ꯍꯦꯟꯅꯗꯤ ꯁꯧꯔꯝꯃꯣꯏ ꯑꯗꯨꯕꯨ
ꯑꯆꯦ
ꯅꯪꯖꯨ ꯂꯥꯛꯑꯦ ꯅꯣꯏ ꯂꯥꯛ ꯅꯣꯏꯖꯨ ꯂꯥꯛꯇ꯭ꯔꯣ
ꯍꯣꯏ ꯂꯛꯑꯦ
ꯃꯩꯗꯤ ꯗꯨꯝ ꯂꯥꯛꯑꯦꯗ
ꯑꯦ ꯀꯃꯥꯏꯅ ꯇꯧꯒꯦ ꯋꯦꯗꯔꯗꯤ ꯅꯣꯏꯔꯣꯝꯗ
ꯉꯁꯤꯗꯤ ꯅꯣꯡ ꯀꯟꯅ ꯆꯨꯋꯦ
ꯑꯦ ꯅꯨꯡꯉꯥꯏꯔꯝꯃꯅꯦ ꯑꯗꯨꯗꯤ ꯑꯩꯈꯣꯏꯔꯣꯝꯗꯗꯤ ꯅꯣꯡ ꯁꯨꯛꯆꯨ ꯆꯨꯗꯦ
ꯑꯁ ꯑꯗꯨꯗꯤ ꯌꯥ ꯋꯥꯔꯝꯅꯤꯍꯦ ꯍꯣꯏ
ꯆꯥꯛ ꯆꯥ ꯇꯧꯔꯒ ꯏꯔꯗꯣꯏꯅꯦ ꯑꯩꯗꯤ
ꯍꯣꯏ ꯗꯨꯅꯦ ꯇꯨꯝꯕ ꯌꯥꯗꯦꯕ
ꯆꯥꯛ ꯂꯥꯛꯑꯝꯃꯦꯕ ꯑꯩ ꯍꯜꯂꯛꯄꯗꯣ ꯊꯕꯛ ꯍꯧꯁꯤꯠꯇ ꯍꯜꯂꯛꯄꯅꯤꯅꯀꯣ
ꯎꯝ ꯅꯪ ꯍꯥꯟꯅ ꯆꯥꯕ ꯌꯥꯕꯅꯤ
ꯄꯨꯡ ꯇꯔꯥ ꯃꯈꯥꯏꯗꯒꯤ ꯆꯠꯄꯅꯦꯕ ꯑꯩꯛꯇ
ꯑꯣ ꯑꯗꯨ ꯅꯨꯡꯊꯤꯟꯗꯤ ꯀ꯭ꯌꯦꯝꯇ ꯆꯥꯗ꯭ꯔꯣ
ꯆꯥꯗꯦ ꯉꯁꯤꯗꯤ ꯕꯤꯁꯀꯤꯠ ꯕꯤꯁꯀꯤꯠ ꯈꯖꯤꯛꯇꯪ ꯆꯥꯔꯦ
ꯑꯥ ꯌꯥꯔꯦ ꯌꯥꯔꯦ ꯃꯤ ꯂꯥꯛꯄ ꯑꯗꯨꯒꯤꯅꯤꯗ ꯌꯥꯔꯦ ꯌꯥꯔꯦ ꯌꯥꯔꯦꯕ ꯌꯥꯔꯦꯕ ꯑꯩ ꯑꯩ ꯑꯩ ꯑꯩ ꯑꯩ ꯐꯨꯑꯣꯔꯣ
ꯐꯨꯑꯣ
ꯑꯩ ꯐꯨꯕ ꯑꯩ ꯐꯨꯕ ꯆꯠꯂꯒꯦ ꯑꯗꯨꯗꯤ ꯑꯩ ꯍꯧꯖꯤꯛꯀꯤ ꯐꯨꯕ ꯆꯠꯂꯒꯦ ꯀꯣ
ꯆꯠꯂꯣ ꯆꯠꯂꯣ ꯀꯗꯥꯏꯗꯅꯣ ꯂꯣꯠ ꯂꯨꯔꯣ
ꯆꯩ ꯑꯃꯥꯅꯀꯣ
ꯀꯤꯗ꯭ꯔꯣ ꯃꯤ ꯂꯥꯛꯄꯗꯣ ꯂꯣꯠ ꯂꯣꯕ
ꯍꯣꯏ ꯃꯊꯪꯗꯤ ꯂꯣꯠꯄ ꯇꯥꯔꯦ ꯂꯥꯛꯑꯒ ꯐꯨꯔꯗꯤ ꯌꯥꯔꯦꯕꯀꯣ ꯅꯠꯇ꯭ꯔꯥ
ꯃꯥꯅꯦ
ꯎꯝ ꯍꯧꯖꯤꯛꯀꯟꯒꯤ
ꯅꯥꯎꯔꯤ ꯂꯩꯔꯗꯤ ꯅꯥꯎꯔꯤ ꯀꯥꯞꯄ ꯌꯥꯗ꯭ꯔꯣ
ꯅꯨꯄꯤꯅ ꯁꯦꯝꯕ ꯍꯥꯏꯗꯦꯕꯀꯣ ꯑꯗꯨꯒꯤ ꯂꯩꯇꯕ
ꯑꯦ ꯀꯩꯒꯤ ꯁꯦꯝꯕ ꯍꯩꯗꯕ
ꯎꯁ ꯅꯥꯎꯔꯤꯕꯨ ꯀꯃꯥꯏꯅ ꯁꯦꯝꯕ ꯍꯥꯏ ꯀꯞꯄꯗꯤ ꯌꯥꯏꯑꯦꯕꯀꯣ ꯀꯞꯄꯗꯤ ꯍꯩꯌꯦꯕ ꯁꯦꯝꯕꯗꯤ ꯍꯩꯇꯕ
ꯑꯣ
ꯅꯪꯕꯣ ꯁꯦꯝꯕ ꯍꯩꯔꯝꯃꯣꯏ
ꯀꯔꯤ ꯑꯩꯈꯣꯏꯗꯤ ꯂꯣꯏ ꯍꯩꯕ ꯖꯥꯠꯅꯤꯍꯦ ꯏꯔꯣꯏꯕ ꯁꯨ ꯍꯩꯌꯦ ꯈꯣꯏ ꯆꯣꯞꯄꯁꯨ ꯍꯩꯌꯦ
ꯑꯩꯁꯨ ꯍꯥꯏꯌꯦꯗ ꯑꯗꯨꯗꯤ ꯏꯔꯣꯏꯕꯗꯤ
ꯒꯥꯔꯤ ꯊꯧꯕꯁꯨ ꯍꯩ ꯂꯣꯏ ꯍꯩꯌꯦ ꯕꯣꯜ ꯁꯥꯟꯅꯕꯁꯨ ꯍꯩꯌꯦ
ꯒꯥꯔꯤ ꯊꯧꯕꯥꯕꯨ ꯑꯗꯨꯕꯨ ꯋꯥꯔꯣ ꯕꯣꯜ ꯁꯥꯟꯅꯕꯁꯨ ꯍꯩꯌꯦ ꯀꯥꯏꯅ ꯑꯩꯁꯨ ꯍꯩꯌꯦꯗ